ꯇꯥꯔꯔꯕꯣ ꯇꯔ ꯇꯥꯔꯦ ꯏꯁꯅꯦꯞꯄꯣꯠꯅꯅꯤ ꯈꯪꯗꯦ ꯐꯣꯟꯅꯅꯤ ꯈꯪꯗꯦ ꯅꯣꯏꯅ ꯅꯛꯅꯔ ꯅꯨꯄꯤꯤꯕꯗꯨꯒ ꯇꯧꯅꯕꯁꯨꯞ ꯇꯥꯟꯅꯗꯦ ꯑꯩ ꯑꯗꯨꯅ ꯑꯩꯅ ꯇꯥꯔꯕꯣ ꯍꯟꯅꯛꯇ ꯍꯪꯉꯛꯏꯁꯦ
ꯌꯥꯔ
ꯌꯥꯔꯦ ꯌꯥꯔꯦ ꯀꯔꯤ ꯋꯥ ꯁꯥꯟꯅꯗꯣꯏꯅꯣ ꯈꯪꯗ꯭ꯔꯦꯅꯦ ꯍꯧꯔꯛꯄꯩꯗꯤ ꯈꯔ ꯍꯧꯔꯛꯄꯩꯗꯤ ꯈꯔ ꯄꯜꯂꯦ ꯂꯣꯏꯔꯝꯗꯥ ꯋꯥꯔꯤ ꯅꯨꯡꯉꯥꯏꯔꯀꯥꯟꯗ ꯂꯣꯏꯁꯤꯜꯂꯦ ꯇꯥꯔꯦ
ꯃꯥꯅꯦ ꯍꯗꯤ ꯐꯣꯟ ꯇꯧꯔꯤ
ꯐꯣꯟ ꯇꯧꯔꯤ ꯑꯗꯨꯒ
ꯃꯥꯒꯤ
ꯃꯥꯒꯤ
ꯑ ꯁꯅꯤꯕꯨꯗꯤ ꯈꯣꯏꯔꯝꯃꯨꯔꯤꯦ ꯂꯥꯏ ꯑꯇꯣꯞꯄ ꯈꯣꯏꯔꯝꯒꯗ ꯋꯥꯠꯂꯤ ꯁꯤꯗ ꯂꯥꯛ ꯈꯣꯏꯔꯝꯈꯤꯌꯦ ꯑꯩꯅ ꯇꯥꯅꯤꯡꯗꯗꯅ ꯊ ꯈꯗꯦ
ꯑꯗꯨꯦ
ꯑꯗꯨꯕꯨꯗꯤ ꯕꯥꯃꯣꯟꯟ
ꯎꯝ ꯑꯥ ꯃꯥꯏꯕ ꯁꯨꯃꯥꯡ ꯃꯥꯏ ꯃꯥ ꯁꯨꯃꯥꯡꯗ ꯂꯩꯔꯕꯗꯨꯕꯨ
ꯑꯗꯨꯗ ꯑꯃꯨꯛ ꯁꯤꯗꯝ ꯂꯥꯛꯅꯤꯡꯉꯤꯗ ꯀꯔꯤꯒꯤꯅꯣ ꯁꯤꯅꯤ
ꯑꯦ ꯕꯥꯃꯣꯟ ꯕꯥꯃꯣꯟ ꯃꯥ ꯕꯥꯃꯣꯟ ꯂꯥꯏꯔꯤꯁꯦ ꯄꯨꯂꯞ ꯊꯥꯡ ꯂꯥꯛꯇꯣꯏꯔꯤꯁꯤꯗ
ꯌꯥꯝꯅ ꯊꯨꯀꯠꯆꯕ ꯍꯦꯟꯖꯟꯕ ꯑꯃ ꯌꯥꯎꯔꯤ ꯌꯦꯡꯅꯤꯡꯗꯦꯕꯣꯏꯩꯅ
ꯍꯤ ꯍ ꯃꯡꯒ ꯇꯥꯗꯦ ꯇꯧꯔꯤ ꯐꯤꯕꯝꯁꯦ ꯅꯣꯡꯁꯤꯡꯤꯡꯅ ꯅꯣꯏ ꯅꯣꯏ ꯅꯍꯥꯟ ꯐꯨꯠꯕꯣꯜ ꯌꯦꯡꯕ ꯊꯣꯛꯑꯦ ꯍꯥꯏꯇꯥꯔꯦ
ꯊꯣꯛꯑꯦ ꯌꯥꯎꯋꯤ
ꯌꯥꯎ
ꯉꯥꯅꯨ ꯆꯥꯔꯒ ꯕꯣꯟ ꯌꯦꯡꯊꯣꯛꯑꯦ ꯗꯥꯎ ꯌꯥꯔꯔꯣꯏꯅ ꯍꯟꯖꯜꯂꯛꯑꯦ ꯑꯗꯒꯤ ꯀꯥꯕꯗꯤ ꯀꯥꯏ
ꯏꯁ ꯉꯁꯤꯁꯨꯅꯤ ꯀꯩꯅꯣ ꯉꯁꯤꯁꯨꯅ ꯅꯤꯛꯂꯤꯅꯤ ꯅꯤꯛꯂꯤꯅꯤ ꯂꯤꯅꯤꯛ ꯂꯥꯎꯔꯤꯅꯦ ꯍꯦꯛꯇ
ꯀꯌꯥꯗꯤ ꯅꯨꯡꯉꯥꯏꯔꯦ
ꯔꯣꯅꯥꯜꯗꯣꯒꯤ ꯐꯦꯟ ꯑꯗꯒꯤ ꯀꯩꯅꯣꯒꯤ ꯀꯔꯤ ꯀꯔꯤ ꯇꯥꯛꯑꯣ ꯁꯨꯌꯥ ꯌꯥꯗ꯭ꯔꯕ ꯀꯥꯡꯕꯨ ꯍꯥꯏꯇꯥꯔꯦꯅꯦ
ꯎꯝ
ꯃꯣꯏꯅ ꯍꯦꯛ ꯃꯣꯏꯅ ꯍꯦꯛ ꯃꯤꯁꯪ ꯁꯪꯕ ꯃꯤꯁꯦ ꯍꯦꯛꯇ ꯀꯦꯟꯕ ꯀꯥꯡꯕꯨꯁꯦ ꯉꯁꯤꯗꯤ ꯍꯦꯛꯇ ꯑꯥꯔꯖꯦꯟꯇꯤꯅꯥꯒꯤ ꯐ꯭ꯔꯨꯏꯠꯁꯦ ꯂꯤꯠꯂꯒ ꯂꯣꯏ ꯂꯣꯏ ꯂꯩꯍꯧꯔꯕꯅꯦ ꯃꯣꯏ ꯀꯥꯡꯕꯨꯁꯦ
ꯎꯝ
ꯑꯗꯨꯕꯨ ꯌꯥꯗꯦ ꯍꯣꯏ ꯑꯗꯨꯕꯨ ꯌꯥꯗꯦ
ꯌꯥꯔꯣꯏꯅꯦ
ꯒꯣꯠꯑꯗꯤ ꯒꯣꯠꯅꯦ ꯅꯠꯇ꯭ꯔꯣ ꯑꯗꯨ ꯃꯥ ꯉꯁꯤꯗꯤ ꯑꯝꯊꯗꯤ ꯆꯟꯕꯨꯗꯤ ꯆꯟꯗꯦ ꯅꯁꯨ ꯀꯥꯔꯦꯗꯅ ꯀꯥꯔꯦꯗꯅ ꯑꯩꯈꯣꯏꯗꯤ ꯅꯠꯇ꯭ꯔꯣ
ꯃꯥꯅꯦ
ꯉꯔꯥꯡ ꯀꯩꯅꯣ ꯂꯩꯍꯧꯕꯗ ꯅꯨꯡꯉꯥꯏꯇꯦ ꯍꯥꯏꯕ
ꯑꯧ ꯍꯜꯂ ꯁꯔꯥ ꯂꯍꯧꯗꯣꯛ ꯑꯩ ꯆꯥꯛ ꯏꯅꯦꯕꯌꯥꯝ ꯑꯗꯣ ꯃꯥꯗꯤ ꯑꯉꯥꯡꯕꯨꯗꯤ ꯑꯣꯏꯔꯤꯗ ꯃꯊꯪꯗꯔꯤ
ꯑꯗꯨꯔꯁꯨ ꯃꯥ ꯑꯍꯥꯟꯕ ꯌꯥꯎꯕꯗ ꯒꯣꯜ ꯇꯔꯦꯠ ꯆꯜꯂꯦ ꯌꯥꯔꯦ ꯀꯩꯅꯣ
ꯌꯥꯔꯦ ꯃꯦꯁꯤ ꯍꯣꯏꯗꯤ ꯆꯥꯟꯁ ꯂꯩꯇ꯭ꯔꯕꯅꯦꯕ
ꯂꯩꯇ꯭ꯔꯕꯅꯦ ꯃꯣꯏꯁꯦ ꯍꯣꯏ ꯂꯧ ꯂꯧꯕ ꯂꯧꯗꯕꯗ ꯅꯠꯇꯅ ꯁꯨꯝ
ꯍꯌꯦꯡ ꯂꯩ ꯍꯥꯏꯌꯦ ꯍꯂꯥꯡꯒꯤ
ꯃꯣꯏ ꯊꯥꯔꯠ ꯈꯟꯕꯒꯤ
ꯎꯝ
ꯑꯗꯣ ꯊꯥꯔꯠꯄꯨꯔꯗꯤ ꯇꯥꯔꯅꯤ ꯃꯣꯏꯗꯣ ꯑꯩ ꯉꯔꯥꯡ ꯉꯛꯏꯅꯤꯡꯃꯤ ꯏꯪꯂꯦꯟꯅ ꯀꯥ ꯂꯩꯔꯝꯕꯗꯣ
ꯑꯩꯁꯨ ꯉꯛꯏꯅꯦ ꯀꯔꯝꯕ ꯃꯑꯣꯡꯗꯅꯣꯁꯤ
ꯍꯦꯛꯇ ꯒꯣꯟ ꯕꯣꯟꯗꯣ ꯄꯥꯏ ꯆꯠꯈ꯭ꯔꯦꯅ ꯇꯥꯅꯕ ꯑꯗꯨꯗ ꯍꯦꯛꯇ ꯃꯤ ꯃꯌꯥꯝꯗꯣ ꯂꯣꯏꯅꯃꯛ ꯂꯩꯍꯧꯔꯒ ꯃꯥꯅ ꯕꯣꯟꯗꯨ ꯃꯃꯥꯡ ꯊꯥꯑ ꯆꯤꯗꯔꯤꯕ ꯃꯤ ꯃꯌꯥꯝꯅꯤꯗ
ꯑꯗꯨ ꯍꯥꯏꯁꯦ ꯄꯨꯡ ꯀꯩꯅꯣ ꯀꯔꯤ ꯀꯔꯤ ꯒꯥꯔꯤꯅꯣꯒ ꯁ꯭ꯄꯤꯠ ꯃꯥꯟꯅꯩ ꯍꯥꯏꯕꯅꯤ ꯃꯥꯁꯦ ꯄꯨꯡꯗ ꯀꯤꯂꯣꯃꯤꯇꯔ ꯀꯨꯟꯊ꯭ꯔꯥꯇꯔꯨꯛ ꯆꯥꯟꯁꯨ ꯆꯖꯤꯌꯦ ꯂꯦꯕ
ꯌꯥꯏꯍꯦ ꯁꯤꯨꯝ ꯃꯤꯅꯤꯌꯦ ꯃꯤꯅ ꯀꯩꯅꯣ ꯈꯪꯄꯗꯦ
ꯁꯥ ꯉꯔꯛ ꯁꯥ ꯃꯔꯛ ꯉꯥ ꯃꯔꯛ ꯊꯥꯏꯅꯒꯤ ꯀꯩꯅ ꯀꯩꯩꯅꯗꯒ ꯌꯥꯎꯕꯗꯣ ꯃꯍꯥꯚꯥꯔꯠꯇꯒ ꯌꯥꯎꯕꯗꯣ ꯒꯟꯗꯔꯕꯒ ꯍꯥꯏꯕꯗꯣ ꯃꯣꯏ ꯈꯪꯕ ꯃꯣꯏ ꯈꯪꯕꯁꯤ ꯑꯣꯏꯗꯣꯏꯅꯦ
ꯇꯨꯝꯃꯦ
ꯀꯩꯅꯣꯒꯤ ꯅꯨꯄꯤ ꯃꯣꯏ ꯁꯥꯒꯩ ꯑꯣꯏꯕꯖꯥꯠꯅꯤ
ꯑꯗꯨꯅꯦ ꯍꯥꯏꯁꯦ ꯐꯤꯕꯝ ꯃꯨꯔꯇꯤꯗꯨꯗ ꯐꯨꯠ ꯐꯨꯠ ꯇꯔꯨꯛꯀ ꯏꯟꯆꯤ ꯃꯔꯤꯗꯣ ꯀꯌꯥ ꯋꯥꯡꯒꯦ ꯍꯥꯏꯅꯦ ꯃꯥꯁꯦ
ꯎꯝ ꯑꯗꯣ ꯂꯨꯍꯣꯡꯗꯤ ꯂꯨꯍꯣꯡꯗ꯭ꯔꯤ ꯄꯥꯈꯪꯗꯤ ꯄꯥꯈꯪꯗꯤ ꯃꯆꯥꯗꯤ ꯂꯩꯔꯦ
ꯃꯣꯏ ꯍꯧꯅꯕꯤꯅꯦ ꯑꯗꯨꯕꯨꯗꯤ ꯑꯗꯨꯕꯨꯗꯤ ꯃꯥꯏ ꯃꯥꯏ ꯃꯥꯏ ꯃꯥꯏ ꯅꯨꯄꯤꯗꯨꯁꯨ ꯀꯩꯅꯣꯅꯦ ꯍꯥꯏ ꯊꯥꯏꯅꯗꯒꯤ ꯑꯗꯨꯝ ꯊꯥꯏꯅꯗꯒꯤ ꯑꯗꯨꯝ ꯂꯣꯏꯅꯔꯛꯄ ꯍꯥꯏꯇꯥꯔꯦꯅꯦ ꯆꯥꯏꯜꯍꯨꯗ ꯑꯉꯥꯡ ꯆꯥꯎꯃꯤꯟꯅꯔꯛꯄꯅꯦ ꯍꯥꯏꯌꯦꯕ ꯔꯣꯅꯥꯜꯗꯣꯒꯨꯝꯕꯗꯤ ꯅꯠꯇ꯭ꯔꯦꯗꯅ ꯔꯣꯅꯥꯜꯗꯣꯒꯤꯗꯤ ꯌꯦꯑꯣ ꯑ ꯏꯔꯤꯀꯥ ꯏꯔꯤꯀꯥꯒ ꯀꯩꯅꯣ ꯇꯧꯕꯩ ꯇꯧꯕꯨꯔꯒ ꯀꯩꯅꯣꯒꯤ ꯃꯥꯏ ꯃꯆꯥ ꯅꯨꯄꯥ ꯑꯍꯟꯗꯨ ꯃꯃꯥ ꯀꯅꯥꯅꯣ ꯈꯪꯗꯦ ꯍꯥꯏꯕꯦ ꯃꯤꯅꯕꯨꯗꯤ ꯏꯔꯤꯀꯥꯗ ꯑꯣꯏꯔꯝꯅꯤꯗꯤ ꯍꯥꯏꯅꯕ ꯑꯗꯨꯔꯁꯨ ꯈꯪꯗꯦ ꯍꯥꯏꯕꯅꯤ ꯑꯗꯩꯗꯤ ꯍꯧꯖꯤꯛꯁꯨ ꯌꯦꯡꯉꯣ ꯃꯆꯥ ꯀꯌꯥꯅꯣ